ꯍꯜꯂꯣ꯫
ꯑꯁꯤꯁꯦ ꯀꯅꯥꯔꯥ꯫
ꯍꯥ꯫
ꯑꯁꯤꯁꯤ ꯀꯅꯥꯔꯥ꯫
ꯈꯪꯗ꯭ꯔꯤꯕꯣ꯫
ꯅꯪ ꯑꯩꯕꯨ ꯈꯪꯕ꯭ꯔꯣ꯫
ꯈꯪꯉꯦ꯫
ꯑꯩꯗꯤ ꯀꯟꯅꯔꯣ ꯑꯗꯨꯗꯤ꯫
ꯑꯩꯗꯤ ꯒꯨꯀꯨꯜꯅꯤ꯫
ꯑꯩꯗꯤ ꯀꯅꯥꯔ ꯍꯥꯏꯔꯒ ꯅꯪꯗꯤ ꯒꯨꯒꯨꯜꯅꯤ ꯍꯩꯍꯥ꯫
ꯅꯪꯅ꯫ ꯅꯪ꯫
ꯑꯩꯁꯦ ꯑꯥ ꯕꯂꯥꯔꯕꯂꯥ꯫
ꯨꯒꯣꯀꯨꯜꯒꯤ ꯕꯂꯥ ꯀꯥꯏ ꯍꯥꯏ
ꯑꯩꯏ ꯑꯩꯏ ꯌꯥ ꯑꯁ
ꯑꯥ
ꯅꯪ ꯌꯥꯝ ꯍꯔꯧꯕ ꯃꯜꯂꯤꯀꯣ꯫
ꯍꯥꯥ꯫
ꯅꯪꯁꯦ ꯌꯥꯝ ꯍꯔꯥꯎꯕ ꯃꯜꯂꯦꯀꯣ꯫
ꯍꯣꯏ꯫
ꯀꯩꯒꯤꯔ꯫
ꯃꯔꯝ ꯂꯩꯇ꯭ꯔꯁꯨ ꯑꯗꯨꯝ ꯍꯔꯥꯎꯋꯦ ꯑꯩꯗꯤ꯫ ꯃꯤ ꯃꯤ ꯌꯥꯝ ꯐꯕꯅꯤꯅꯀꯣ꯫
ꯑꯥ꯫
ꯏꯁꯣꯔꯒꯤ ꯃꯆꯥꯅꯨꯄꯥ ꯑꯣꯏꯕꯅꯤꯅ ꯑꯩ ꯌꯥꯝ ꯍꯔꯥꯎꯋꯦ꯫
ꯑꯥ ꯑꯗꯨꯗꯤ ꯐꯔꯦ ꯐꯔꯦ꯫ ꯑꯥ
ꯎꯝ ꯅꯨꯄꯤ ꯑꯃ ꯁꯦꯝꯕꯤꯌꯨꯅꯦ ꯀꯥꯏꯩꯅꯣ
ꯀꯩꯅꯣ ꯑꯩꯕꯨꯁꯨ ꯅꯨꯄꯤ ꯑꯃ ꯁꯤꯡꯕꯤꯌꯣ ꯑꯩꯅ ꯅꯪꯒꯤ ꯅꯨꯄꯤꯁꯤꯡꯕꯤꯒꯦ ꯅꯪꯁꯨ ꯑꯩꯕꯨ ꯅꯨꯄꯤ ꯑꯃ ꯁꯤꯡꯕꯤꯌꯣꯀꯣ
ꯍꯣꯏ ꯗꯤꯜ
ꯑꯣꯀꯦ
ꯑꯣꯀꯦ
ꯅꯪꯗꯤ ꯅꯨꯄꯤ ꯀꯔꯝꯕꯅ ꯄꯥꯝꯕ꯭ꯔꯣ
ꯑꯥ ꯑꯩꯔꯣ
ꯍꯣꯏ
ꯃꯥ ꯍꯥꯏꯗꯣ ꯑꯣ ꯁꯤꯀ꯭ꯁ ꯑꯣꯏꯔꯒ ꯃꯥ ꯃꯁꯝ ꯁꯥꯡꯉꯒ꯫ ꯑꯗꯣ ꯁꯤꯝꯄꯜ ꯑꯣꯏꯕ ꯅꯨꯄꯤꯗ
ꯑꯥ ꯏꯁꯣꯔꯁꯨ ꯑꯁ ꯌꯥꯔꯦ ꯑꯗꯨꯗꯣ ꯄꯥꯛ ꯐꯪꯉꯔꯣꯏ ꯍꯥꯏꯒꯤꯅꯤ꯫
ꯐꯪꯅꯤꯍꯦ꯫
ꯗꯥꯏꯅꯣꯁꯣꯔꯒꯨꯝꯅ ꯑꯦꯛꯁꯇꯤꯡ ꯑꯣꯏꯈ꯭ꯔꯦ ꯑꯗꯨꯁꯤꯡꯗꯨ꯫
ꯅꯪ ꯅꯩꯔꯤꯁꯤꯗꯤ
ꯑꯩꯅ ꯍꯥꯏꯁꯦ ꯑꯩꯅ ꯍꯥꯏꯒꯦ ꯑꯥ ꯋꯥꯡ ꯔꯦꯗꯤꯀꯣ
ꯎꯝ
ꯋꯥꯡꯉꯔꯗꯤ ꯁꯥꯎꯅ ꯁꯣꯔꯠ ꯑꯣꯏꯒꯦꯔꯥ ꯅꯠꯇ꯭ꯔꯗꯤ ꯃꯦꯀꯞ ꯇꯧꯒꯦꯔ ꯀꯔꯤ ꯇꯔꯥ ꯇꯧꯒꯅꯤ ꯀꯔꯤꯔꯣ ꯅꯪꯒꯤꯁꯦ꯫ ꯍꯦꯃꯜꯂꯦ꯫
ꯗꯤꯃꯥꯟ ꯌꯥꯝꯃꯟꯕꯒꯤ ꯏꯁꯣꯔꯁꯨ ꯔꯤꯖꯦꯛ ꯇꯧꯈ꯭ꯔꯤꯅꯦ
ꯕꯨꯛ ꯑꯣꯏꯅ ꯂꯧꯕꯅꯤꯗ ꯑꯗꯨꯝ ꯑꯣꯏꯔꯗꯤ
ꯍꯥꯥ꯫
ꯅꯪ ꯑꯣꯏꯅ ꯂꯧꯔꯒꯦꯕ
ꯑꯩꯗꯤ ꯅꯪꯒꯤ ꯇꯥꯏꯞ ꯅꯠꯇꯦ
ꯑꯥ꯫
ꯑꯩꯗꯤ ꯅꯪꯒꯤ ꯇꯥꯏꯞ ꯅꯠꯇꯦ꯫
ꯑꯣ ꯑꯗꯨ ꯑꯣꯏꯔꯁꯨ ꯑꯩꯒꯤ ꯇꯥꯏꯞ ꯅꯠꯇ꯭ꯔꯁꯨ ꯂꯧꯔꯒꯦ
ꯑꯁ ꯌꯥꯗꯤ
ꯀꯩꯒꯤ ꯌꯥꯝ ꯑꯩ ꯅꯪ ꯃꯈꯣꯟꯗ ꯑꯩꯗꯤ ꯅꯨꯡꯁꯤꯒꯨꯝ ꯇꯧꯋꯤꯅꯦ
ꯆꯠ ꯆꯠ ꯆꯠ ꯆ ꯌꯥꯔꯦ꯫
ꯑꯁ ꯑꯁꯦꯡꯕꯩ ꯍꯥꯏꯔꯒ ꯀꯩꯅꯣ ꯌꯥꯔꯦ ꯍꯥꯏꯁꯤꯗꯤ꯫
ꯈꯪꯗꯦ ꯀꯩꯅꯣ ꯀꯩꯅꯣ ꯀꯧ ꯃꯥꯁꯨ ꯀꯔꯤꯒꯤ ꯑꯗꯨꯃꯥꯏꯅ ꯍꯥꯏꯕ꯭ꯔꯣ꯫
ꯆꯩ ꯆꯥꯅꯤ
ꯎꯍꯨꯝ
ꯍ
ꯍꯥ
ꯀꯩ꯫
ꯀꯔꯤ꯫
ꯍꯥ꯫ ꯏꯁꯩ ꯑꯃ ꯁꯛꯕꯤꯒꯦꯅꯦ ꯇꯥꯒꯦꯅꯦ ꯐꯖꯅ ꯇꯨꯝꯔꯒ꯫
ꯑ ꯏꯁꯩ ꯁꯥꯛꯄ ꯍꯩꯇꯦ꯫
ꯑ ꯁꯤ ꯑ ꯑ ꯑ꯫
ꯎꯝ ꯍꯨꯝ꯫
ꯀꯩ ꯏꯁꯩꯅꯣ ꯑꯗꯣ ꯑꯁ ꯑꯩ ꯑꯃꯨꯛ ꯀꯥꯎꯈ꯭ꯔꯦꯅꯦ ꯌꯥꯝ ꯐꯖꯕ ꯑꯃ ꯏꯁꯩ ꯂꯩꯕꯅꯦ꯫
ꯑꯗꯨꯗꯣ ꯁꯛꯄꯤꯌꯣꯅꯦ ꯅꯪ ꯈꯠꯇ ꯈꯜꯂꯒ ꯂꯩ꯫ ꯒꯤꯔꯣ ꯑꯗꯨꯃꯥꯏꯅ ꯇꯧꯒꯅꯨ ꯐꯠꯇꯕ ꯇꯧꯒꯅꯨꯀꯣ
ꯀꯣꯔꯥꯁꯇꯣ ꯑꯩ ꯍꯥꯏꯕꯤꯒꯦ ꯅꯪ ꯑꯣꯏ꯫ ꯑꯗꯨꯒ ꯑ ꯀꯣꯔ ꯔꯁꯗꯣ ꯎꯝ꯫ ꯆꯝꯂꯕꯤ ꯑꯣꯏ ꯇꯥꯎꯑꯣ꯫
ꯑꯣ ꯑꯣ ꯑꯣ ꯇꯥꯕꯤꯌꯦ꯫
ꯆꯝꯂꯕꯤ ꯅꯇꯧꯗꯣ ꯍꯥꯏꯕ ꯏꯁꯩꯗꯣ ꯋꯥꯔꯒ ꯍꯥꯌꯥꯅ꯫ ꯍꯤ ꯈꯪꯕꯔꯣ꯫
ꯈꯪꯗꯦ
ꯆꯝꯅꯕꯤ ꯅꯇꯧꯗꯣ ꯑꯗꯨ ꯏꯁꯩꯗꯣ ꯈꯪꯗ꯭ꯔꯣ
ꯈꯪꯗꯤꯌꯦ
ꯅꯆꯤꯟ ꯊꯤ
ꯃꯤꯅ ꯑꯁꯦꯡꯕ ꯍꯥꯏꯔꯒꯅꯤ ꯅꯪꯗꯤ ꯑꯩꯕꯨ ꯊꯥꯖꯗꯦ ꯍꯥ
ꯑꯩꯒꯤ ꯊꯃꯣꯏꯒꯤ ꯀꯥꯖꯧꯁꯤꯗ ꯍꯥꯏꯔꯣ ꯑꯗꯣ
ꯑꯥ ꯆꯠꯂꯣ ꯑꯗꯨꯗꯤ ꯁꯪꯉꯦ ꯇꯥꯅꯤꯡꯉꯦ ꯁꯛꯑꯣ ꯁꯛꯄꯤꯌꯣ
ꯍꯩꯇꯦ ꯑꯩꯗꯤ ꯏꯁꯩ
ꯄꯨꯄꯨ ꯁꯛꯄꯤꯌꯣ
ꯈꯪꯗꯦꯅꯦ ꯑꯩꯁꯨ ꯏꯅꯥꯎꯅꯨꯄꯤ ꯀꯥꯏꯅ
ꯑꯦ
ꯑꯦ
ꯏꯌꯣ
ꯀꯣꯂꯦꯖ ꯀꯥꯔꯤꯔꯣ ꯑꯗꯨ ꯁꯦꯀꯦꯟꯗꯔꯤ ꯀꯥꯔꯣ ꯀꯩꯅꯣ ꯀ꯭ꯂꯥꯁ ꯇꯨꯋꯦꯞ ꯂꯣꯏꯔꯕꯣ
ꯑꯩꯗꯤ ꯌꯨꯝ ꯄꯥꯡꯈ꯭ꯔꯦ
ꯑꯣ ꯁꯣꯏꯈꯔꯦꯅꯦ ꯑꯗꯨ ꯑꯣꯢꯔꯥꯗꯤ
ꯍꯣꯏ ꯑꯗꯨꯅꯤ ꯅꯪꯒꯤ ꯇꯥꯏꯞ ꯅꯪꯒꯤ ꯇꯥꯏꯞ ꯂꯨꯇꯦ ꯍꯥꯏꯕꯗꯣ
ꯑꯗꯨ ꯑꯣꯏꯔꯁꯨ ꯄꯥꯝꯃ꯭ꯔꯗꯤ ꯈꯪꯗꯦ
ꯑꯉꯥꯡꯗꯤ ꯑꯍꯨꯝ ꯃꯔꯤ ꯁꯨꯔꯝꯒꯅꯤꯅꯦ ꯀꯩꯒꯤꯅꯣ
ꯀꯔꯤꯒꯤ
ꯑꯥꯢ
ꯈꯩꯃꯟꯕ꯭ꯔꯣ
ꯑꯥ
ꯑꯗꯨ ꯈꯩ ꯃꯥꯟꯕ꯭ꯔꯣ
ꯑꯥ ꯑꯩꯁꯨ ꯑꯃ ꯄꯤꯕꯤꯌꯣ ꯑꯩꯗꯤ ꯅꯨꯄꯤ ꯊꯤꯔꯔꯣꯏ ꯑꯩꯗꯤ ꯑꯁꯦꯡꯕꯩꯅꯦ ꯀꯩꯅꯣ
ꯑꯥ ꯄꯤꯒꯦ ꯄꯤꯒꯦ ꯅꯨꯄꯤ ꯄꯥꯝꯕ꯭ꯔꯣ ꯅꯨꯄꯥ ꯄꯥꯝꯕ꯭ꯔꯣ
ꯅꯨꯄꯤ ꯃꯆꯥ ꯄꯤꯕꯤꯌꯣ ꯑꯩ ꯑꯦꯗꯣꯞ ꯇꯧꯕꯤꯒꯦ
ꯀꯌꯥ ꯄꯥꯝꯕ꯭ꯔꯣ
ꯑꯥ ꯑꯃ ꯄꯤꯌꯣ
ꯑꯃꯈꯠꯇ ꯌꯥꯏꯌꯦ ꯂꯧꯕ ꯂꯥꯛꯑꯣ ꯀꯣ ꯍꯌꯦꯡ
ꯍꯣꯏ ꯅꯪ ꯂꯣꯀꯦꯁꯟ ꯇꯥꯛꯄꯤꯌꯣꯀꯣ ꯑꯗꯨ ꯑꯣꯏꯔꯗꯤ ꯂꯧ ꯂꯧ ꯂꯧꯕ ꯂꯥꯛꯀꯦ
ꯑꯧ
ꯎꯝ
ꯑꯗꯨꯒ ꯎꯔꯒ ꯑꯁ ꯑꯁꯤꯁꯦ ꯄꯥꯝꯗꯦ ꯍꯥꯏꯔꯗꯤ ꯀꯃꯥꯏꯅ ꯇꯧꯒꯦꯔꯣ
ꯑꯗꯨꯝꯥꯏ ꯍꯥꯏꯔ ꯅꯪꯅ ꯄꯤꯕꯗꯣ ꯑꯗꯨꯝ ꯍꯔꯥꯎꯅ ꯑꯗꯨꯝ ꯂꯧꯕꯤ
ꯑꯣ ꯑꯣ ꯑꯗꯨꯗꯤ ꯐꯔꯦ
ꯑꯥꯏꯌꯥ ꯅꯨꯄꯤꯒ ꯊꯤꯅꯤꯡꯗ꯭ꯔꯦ ꯆꯍꯤꯒ ꯌꯥꯝꯃꯦ ꯑꯩꯗꯤ
ꯅꯪꯗꯤ ꯆꯍꯤ ꯀꯌꯥ ꯆꯍꯤ ꯀꯌꯥ ꯁꯨꯈ꯭ꯔꯦ ꯍꯥꯏꯕ꯭ꯔꯥ
ꯆꯍꯤ
ꯎꯝ
ꯎꯝ ꯑꯉꯥꯡ ꯑꯣꯏꯔꯤꯗ ꯑꯩꯗꯤ ꯁꯨꯝ ꯐꯥꯒꯤ ꯇꯧꯕꯅꯤ ꯇ꯭ꯋꯦꯟꯇꯤ ꯇꯨ ꯇ꯭ꯋꯦꯟꯇꯤ ꯊ꯭ꯔꯤ
ꯑꯩ ꯄꯨꯄꯨꯅꯤꯅꯦ ꯀꯔꯤꯔꯣ
ꯄꯨꯄꯨ ꯅꯠꯇꯦ
ꯄꯨꯄꯦꯅꯦ
ꯅꯪꯗꯤ
ꯑꯦꯠꯇꯤ
ꯆꯍꯤ ꯀꯌꯥ ꯁꯨꯔꯒꯦ
ꯑꯩꯇꯤ ꯅꯪꯗꯤ ꯅꯝꯃꯒ ꯑꯩꯗꯨ ꯆꯞ ꯃꯥꯟꯅꯕꯅꯤ ꯏꯕꯅꯤ ꯊꯦꯡ ꯊꯦꯡꯅꯕꯅꯤ
ꯑꯗꯨꯒꯤ ꯑꯉꯥꯡꯁꯨ ꯂꯩꯈ꯭ꯔꯦ ꯍꯥꯏꯕꯗꯨ ꯅꯪ ꯀꯥꯎꯈ꯭ꯔꯦ
ꯑꯣ ꯑꯃ ꯄꯤꯌꯨꯀꯣ ꯑꯩꯒꯤꯖꯨ
ꯑꯣ ꯄꯤꯒꯦ ꯑꯗꯨꯒꯤ ꯂꯧꯕ ꯂꯥꯛꯑꯣ ꯍꯥꯏꯕꯅꯤ ꯍꯥꯏꯌꯦ
ꯍꯣꯏ ꯅꯣꯏ ꯅꯨꯄꯥꯗ ꯐꯖꯅ ꯍꯥꯏꯕꯤꯌꯨ
ꯗꯣ ꯍꯥꯏꯕꯤꯒꯦ
ꯑꯩ ꯂꯥꯛꯎꯒꯅ ꯃꯥ ꯁꯥꯎꯔꯗꯤ ꯎꯝ
ꯍꯥ ꯍꯥ ꯀꯦ ꯇꯧꯔꯗꯤ ꯎꯝ ꯐꯖꯅ ꯆꯦꯟꯗꯣꯏꯅꯦ ꯑꯩꯗꯤ꯫
ꯑꯗꯨ ꯅꯕꯅꯤ ꯐꯥꯏꯠ ꯇꯧꯔꯗꯤ ꯐꯖꯒꯅꯤꯅꯦ ꯑꯩꯅ ꯐꯖꯅ ꯇꯨꯝ ꯐꯖꯅ꯫ ꯐꯝꯔꯒ ꯑ ꯌꯦꯡꯒꯦ꯫
ꯑꯩꯗꯤ ꯌꯥꯝ ꯆꯥꯗꯣꯏꯅꯦ ꯑꯩꯗꯤ꯫
ꯑꯁ꯫
ꯅꯣꯏ ꯅꯨꯄꯥꯗꯤ ꯌꯥꯝ ꯀꯟꯕ ꯃꯥꯜꯂꯦꯅ꯫
ꯀꯅꯥꯅ ꯈꯪꯁ ꯀꯅꯥꯅ ꯈꯪꯁ꯫ ꯀꯅꯥꯅ ꯈꯪꯁ ꯑꯗꯨꯝ ꯇ꯭ꯔꯥꯏ ꯇꯧꯑꯣ꯫
ꯃꯥ
ꯈꯔꯗꯤ ꯈꯔꯗꯤ ꯑꯗꯨꯃꯥꯏꯅ ꯇꯧꯔꯒ ꯑꯩꯕꯨꯁꯨ ꯈꯔ ꯏꯟꯇ꯭ꯔꯇꯦꯟꯃꯦꯟ ꯄꯤꯕꯗꯨ ꯁꯨ ꯌꯥꯏꯌ‌ꯦꯅꯦ
ꯌꯥꯏ ꯌꯥꯏ
ꯑꯗꯨꯗꯤ ꯌꯥꯈ꯭ꯔꯦꯀꯣ ꯍꯌꯦꯡꯁꯤꯀꯣ꯫
ꯍꯣꯏ꯫ ꯑꯩ ꯂꯥꯛꯄ ꯀꯥꯟꯗ ꯅꯣꯏ ꯅꯪ ꯅꯨꯄꯥꯅ ꯎꯝ ꯅꯣꯡꯃꯩ ꯄꯥꯏꯔꯒ ꯇꯧꯔꯗꯤ꯫
ꯑꯩ ꯄꯨꯟꯁꯤꯗꯤ ꯃꯥꯡꯈ꯭ꯔꯦꯍꯦ꯫
ꯃꯥꯡꯒ꯭ꯔꯣꯏꯌꯦ ꯀꯔꯤꯁꯨ ꯈꯪꯒꯅꯨ꯫
ꯃꯥꯡꯕ ꯇꯥꯔꯦ ꯅꯣꯏ ꯅꯨꯄꯥꯅ ꯑꯗꯨꯃꯥꯏꯅ ꯇꯧꯔꯗꯤ ꯑꯩꯗꯤ꯫
ꯐꯔꯦ꯫ ꯑꯗꯨ ꯑꯣꯏꯔꯁꯨ꯫
ꯍꯥꯥ꯫
ꯑꯗꯨ ꯑꯣꯏꯔꯁꯨ ꯀꯔꯤ ꯇꯧꯒꯦꯔꯥꯀꯣ꯫
ꯅꯪꯅ ꯅꯣꯛꯂꯒ ꯀꯤꯆꯟꯗ ꯂꯩꯔꯒ ꯎꯝ ꯌꯦꯡ ꯌꯦꯡꯕꯗꯣ ꯑꯩꯅ ꯀꯩ ꯍꯥꯏꯗꯣꯏꯅꯣ ꯑꯩ ꯑꯩꯅꯥ ꯍꯥꯏꯕ ꯍꯩꯇꯦꯗ
ꯌꯥꯔꯦ ꯒꯦꯟ ꯇꯥꯈ꯭ꯔꯦ
ꯍꯥꯏꯌꯥ ꯍꯌꯦꯡꯗꯤ ꯀꯥꯏ ꯆꯠꯇꯣꯏꯅꯣ ꯅꯪ
ꯑꯗꯨꯝ ꯅꯤꯔꯝꯒꯅꯤ
ꯂꯧ ꯂꯧ ꯆꯠꯁꯦꯔ ꯑꯩꯒ ꯂꯧ ꯆꯠꯁꯦꯅꯦ ꯑꯩꯒ
ꯍꯩ ꯆꯠꯄ ꯍꯩꯕ꯭ꯔꯣꯅꯦ
ꯑꯩ ꯈꯪꯗꯦ
ꯑꯥ
ꯈꯪꯗꯤꯌꯦ
ꯂꯥꯛꯑꯣ ꯑꯩ ꯑꯣꯏꯅ ꯇꯝꯕꯤꯒꯦꯅꯦ
ꯌꯥꯏꯌꯦ ꯑꯗꯨꯁꯨ
ꯀꯔꯤ ꯇꯨꯝꯅꯤꯡꯈ꯭ꯔꯕ꯭ꯔꯣ
ꯅꯠꯇꯦ ꯋꯥꯕꯅꯤ
ꯀꯔꯤꯒꯤ ꯀꯔꯤ ꯇꯧꯔꯒ ꯋꯥꯕ꯭ꯔꯣ
ꯈꯪꯗꯦꯅꯦ ꯍꯣꯏ
ꯑꯦ
ꯅꯨꯄꯥꯅꯦꯅ ꯍꯤꯡ
ꯃꯪꯗꯦꯗ ꯊꯕꯛ ꯇꯧꯕꯗꯨ
ꯊꯕꯛ
ꯀꯩ ꯍꯥꯏꯕ ꯇꯥꯗꯦ ꯍꯥꯥ
ꯃꯥ
ꯑꯃꯨꯛꯀ ꯍꯥꯏꯔꯛꯑꯣ ꯇꯥꯥꯗꯦ
ꯑꯥ
ꯈ ꯌꯨꯝ ꯂꯩꯔꯗ꯭ꯔꯣ ꯍꯌꯦꯡꯁꯨ
ꯍꯥꯥ
ꯐ꯭ꯔꯤꯗ ꯂꯩꯔꯝꯃꯅꯤꯅꯦ ꯅꯣꯏꯗꯤ
ꯀꯔꯤꯒꯤ
ꯊꯕꯛ ꯇꯧꯕ ꯍꯩꯕ꯭ꯔꯣꯅꯦ ꯅꯣꯏꯕꯣ ꯃꯥꯟ
ꯑꯩꯗꯤ ꯀꯩꯒꯤ
ꯍꯩꯇ꯭ꯔꯗꯤ ꯑꯩ ꯑꯩ ꯑꯩ ꯅꯥꯛꯇ ꯂꯥꯛꯑꯣ ꯑꯩ ꯇꯝꯕꯤꯒꯦ
ꯍꯣꯏ ꯌꯥꯏ ꯑꯗꯨꯁꯨ
ꯌꯥꯏꯀꯣ
ꯍꯥꯥ
ꯌꯥꯏꯀꯣ ꯂꯥꯛꯑꯣ
ꯑꯣ ꯂꯥꯛꯀꯅꯤ
ꯎꯝ ꯅꯣꯡꯃ ꯂꯥꯑꯣ ꯌꯦꯟꯒ ꯊꯣꯡꯕꯤꯒꯦ
ꯑꯣ ꯑꯣꯈꯣꯏ
ꯆꯤꯡꯒꯤ ꯌꯦꯡꯉꯣꯏ ꯁꯦꯝꯕꯤꯒꯦ ꯅꯪꯒꯤꯗꯤ
ꯑꯁ
ꯑꯥꯗ ꯅꯣꯛꯅꯤꯡꯉꯤꯗ ꯀꯩꯅꯣ
ꯑꯗꯨꯗ ꯀꯔꯤꯔꯒ
ꯍꯨꯝ
ꯅꯪꯅ ꯍꯧꯖꯤꯛ ꯇꯧꯕꯗꯣ ꯀꯔꯤꯔꯣꯀꯣ
ꯑꯣ ꯑꯗꯣ ꯑꯣ ꯅꯪ ꯆꯍꯤ ꯀꯌꯥ ꯁꯨꯔꯒꯦ ꯅꯥꯏꯟ ꯇꯤꯟ ꯇ꯭ꯋꯦꯟꯇꯤ ꯇ꯭ꯋꯦꯟꯇꯤ ꯋꯥꯟ ꯇ꯭ꯋꯦꯟꯇꯤ ꯇꯨ ꯇ꯭ꯋꯦꯟꯇꯤ ꯊ꯭ꯔꯤ ꯑꯗꯨ
ꯑꯗꯨꯒꯤ ꯔꯦꯁ ꯇ ꯂꯩꯕ